ꯑꯣ ꯍꯜꯂꯣ ꯎꯝ ꯇꯥꯏ
ꯆꯥꯔꯕ꯭ꯔꯥ ꯆꯥꯛ ꯆꯥꯔꯕꯣ ꯍꯥꯏꯕꯅꯦ ꯆꯥꯛꯆꯥꯥꯔꯕꯣ ꯍꯥꯏꯕꯅꯦ
ꯀꯣꯂꯔꯦ
ꯎꯝ ꯐꯣꯟꯁꯨ ꯇꯧꯔꯛꯇꯦꯅꯦ
ꯏꯁ ꯐꯣꯟ ꯄꯥꯏꯗꯤꯌꯦ ꯍꯧꯖꯤꯛꯅ ꯄꯥꯏꯕ
ꯀꯩꯒꯤꯅꯣ
ꯆꯥꯔꯖ ꯇꯧꯔꯤ ꯀꯩꯅꯣ
ꯉꯁꯥꯏꯅ ꯇꯧꯔꯛꯄ ꯌꯥꯗ꯭ꯔꯣ ꯉꯁꯥꯏꯅ ꯐꯣꯟ ꯄꯥꯏꯔꯒ
ꯄꯥꯏꯗꯦ ꯍꯥꯏꯔꯒ
ꯄꯥꯏ
ꯎꯝ ꯆꯥꯛ ꯆꯔꯥꯕꯣ ꯅꯣꯏ
ꯆꯥꯔꯦ ꯑꯩꯈꯣꯏꯗꯤ ꯉꯁꯥꯏꯅ
ꯉꯥꯡ
ꯉꯥꯏꯔꯦ ꯉꯁꯤ ꯃꯥꯏꯔꯦꯟ ꯊꯣꯡꯕ ꯑꯗꯨꯒ ꯀꯩꯅꯣ ꯊꯥꯡꯖꯤꯡ ꯃꯦꯠꯄꯒ ꯌꯥꯝ ꯍꯥꯎꯅ ꯆꯥꯏ ꯌꯥꯝ ꯆꯥꯏ
ꯍꯥ ꯌꯥꯝ ꯂꯣꯏꯑꯦ ꯑꯗꯨꯗꯤ ꯅꯅꯥꯎꯣꯟꯕ ꯑꯩꯉꯣꯟꯗꯁꯨ ꯄꯤꯕꯗꯣ ꯌꯥꯝ ꯄꯦꯠꯂꯦ
ꯎꯝ ꯄꯦꯜꯂꯦ ꯀꯔꯤ ꯀꯔꯤ ꯂꯧꯔꯦ ꯉꯁꯥꯏ ꯕꯖꯥꯔ ꯆꯠꯄꯗ
ꯐꯤꯔꯣꯟ ꯈꯔ
ꯀꯩ ꯐꯤꯔꯣꯜꯅꯣ
ꯑꯉꯥꯡꯁꯤꯡꯒꯤꯅꯦꯍ ꯑꯩꯒꯤ ꯅꯠꯇꯦ ꯀꯥꯏꯗꯤꯒꯅ ꯍꯦ ꯆꯥꯕ ꯆꯥꯃ ꯈꯛꯇꯪ ꯄꯤ
ꯁꯤꯠ ꯅꯟꯁꯨ ꯆꯥꯝꯃ ꯆꯥꯝꯃꯒꯤ ꯑꯅꯤ ꯑꯍꯨꯝ ꯂꯩꯔꯛꯑꯣ ꯀꯥꯏꯅ ꯗꯤꯃꯥꯟ ꯇꯧꯔꯛꯏꯅꯤꯅꯦ ꯌꯨꯝꯗꯒꯤ
ꯄꯩꯁꯥ ꯌꯥꯝ ꯄꯥꯏꯅ
ꯆꯂꯗ
ꯀꯔꯤ ꯃꯊ ꯆꯒꯦ
ꯏꯔꯣꯟꯕ ꯁꯣꯏꯕꯨꯝꯒ ꯌꯣꯡꯆꯥꯛ ꯃꯔꯨꯒ ꯆꯥꯏ ꯍꯥꯥ
ꯁꯥꯏꯗꯕ ꯃꯇꯝꯗꯗ ꯃꯅꯝꯁꯤ ꯅꯨꯡꯉꯥꯏꯔꯅꯤꯌꯦ
ꯇꯃꯤ ꯂꯩ
ꯀꯥꯏꯗ ꯂꯩꯔꯤꯅꯣꯒꯦ
ꯃꯊꯛꯇ
ꯑꯗꯨ ꯂ ꯀꯔꯒꯦ
ꯆꯦꯟꯅ ꯃꯣꯟ ꯄꯥꯏ ꯑꯩꯈꯣꯏꯒ
ꯍꯣꯏꯅꯦ ꯑꯕꯗꯤ
ꯂꯩ ꯃꯈꯥꯗ
ꯎꯝ
ꯃꯈꯥꯗ ꯂꯩꯌꯦꯌꯦ
ꯄꯨꯡ ꯀꯌꯥꯗ ꯇꯠꯀꯅꯤ ꯍꯥꯏꯣ
ꯇꯔꯨꯛ ꯅ ꯅꯕꯤꯖꯖꯗ ꯅꯠꯇ꯭ꯔꯣ ꯎꯝ ꯍꯜꯂꯣ
ꯍꯌꯦꯡꯗꯒꯤꯗꯤ ꯑꯩ ꯆꯥꯛ ꯏꯟꯁꯥꯡ ꯑꯩ ꯏꯊꯟꯇ ꯊꯣꯡꯕꯗ ꯊꯣꯡꯕꯗ ꯃꯗꯨꯁꯨ ꯆꯠꯈꯔꯦ
ꯀꯥꯏꯗ
ꯃꯌꯨꯝ ꯍꯣꯡꯈ꯭ꯔꯦ
ꯁꯦꯝꯕꯤꯔꯛꯑꯣ
ꯃꯥ ꯃꯆꯟꯅꯨꯄꯤ ꯍꯗ ꯂꯩꯒꯦꯅ ꯍꯥꯏ ꯍꯥꯏ ꯆꯅ ꯄꯤ ꯂꯥꯛ ꯂꯥꯛꯇ꯭ꯔꯤꯕ ꯃꯣꯏ ꯃꯆꯜꯁꯤꯡ
ꯑꯣ ꯎꯝ ꯅꯅꯥꯎ ꯄꯤꯖꯈꯤꯕ
ꯍꯣꯏ ꯃꯣꯏ ꯃꯥ ꯑꯃꯨꯛ ꯂꯥꯛꯑꯀꯥꯟꯗ ꯑꯃꯨꯛ ꯂꯥꯛꯇꯦ ꯍꯥꯏꯔꯦ
ꯑꯣ ꯃꯦꯁꯤꯅ ꯆꯠꯈꯤꯕ
ꯑꯥ
ꯉꯁꯤꯅꯦ ꯆꯠꯈꯤꯕ
ꯎꯝ ꯉꯁꯥꯏ ꯆꯠꯄ ꯑꯣꯏꯔꯝꯃꯅꯤ ꯑꯩ
ꯑꯗꯨꯗꯤ ꯍꯧꯖꯤꯛꯁꯦ ꯅꯅꯥꯎꯨꯄꯤꯒ ꯅꯣꯏꯅꯤ ꯈꯛꯇꯪ ꯑꯣꯏꯔꯕꯣ
ꯍꯥꯥ
ꯅꯗꯥ ꯄꯅꯣꯅꯤ ꯈꯇꯪ ꯑꯣꯏꯔꯕꯣꯁꯦ
ꯎꯝ
ꯑꯣꯗꯤ ꯈꯪꯗꯦꯅꯊꯟ
ꯈ ꯍꯥꯏꯗꯨꯗꯤ ꯃꯣꯏꯅ ꯑꯍꯥꯎ ꯑꯍꯥꯎꯕ ꯄꯩꯁꯥꯅ ꯄꯩꯁꯥꯅ ꯅꯪꯅ ꯊꯥꯔꯛꯀꯗꯧꯕ ꯑꯩ ꯏꯊꯟꯇ ꯆꯥꯒꯗꯧꯕ ꯑꯩꯅ ꯏꯊꯟꯇ ꯆꯥꯒꯗꯧꯕꯅꯤꯅ ꯌꯥꯝ ꯆꯥꯔꯣꯏꯗ
ꯄꯤꯔꯛꯑꯣ ꯊꯔꯛꯀꯦ
ꯄꯥ ꯇꯔꯥ ꯀꯨꯟ ꯀꯨꯟꯊ꯭ꯔꯥ ꯑꯗꯨꯒꯨꯝꯕ ꯂꯧꯔꯗꯤ ꯑꯗꯨꯝ ꯆꯥꯕ ꯑꯗꯨꯝ ꯌꯥꯔꯅꯤ
ꯌꯥꯔꯦ ꯌꯥꯔꯦ ꯄꯤꯔꯛꯑꯣ ꯑꯗꯨꯗꯤ ꯑꯩ ꯊꯥꯔꯛꯀꯦ ꯅꯪ
ꯅꯠꯇꯦ ꯅꯪꯒ ꯊꯥꯔꯛꯀꯗꯧꯕꯅꯦ ꯏꯁꯩ ꯂꯥꯛꯀꯅꯤ
ꯑꯩꯈꯣꯏꯗꯤ ꯄꯩꯁꯥ ꯄꯥꯏꯗꯕꯅꯤꯅ
ꯄꯩꯁꯥ ꯄꯥꯏꯕ ꯄꯥꯏꯗꯕ ꯋꯥ ꯅꯠꯇꯦ
ꯑꯗꯨ ꯅꯪ ꯊꯕꯛꯇꯣ ꯀꯃꯥꯏꯅ ꯇꯧꯗꯦꯕ
ꯀꯔꯤ ꯊꯕꯛꯅꯤ ꯍꯥꯏꯁꯤꯕꯣ
ꯊꯕꯛ ꯇꯧꯔꯣꯏꯗ꯭ꯔꯣ ꯅꯪꯁꯨꯕ
ꯇꯃꯣ ꯇꯧꯁꯤꯗꯤ ꯌꯨꯝ ꯂꯩꯇꯦ ꯊꯕꯛꯕ ꯑꯗꯨ ꯊꯕꯛ ꯑꯗꯨꯝ ꯆꯠꯂꯒ ꯂꯩꯁꯤ ꯗꯤ ꯈꯪꯗꯕꯣ ꯇꯥꯗꯕꯣ
ꯄꯩꯁꯥꯁꯨ ꯂꯥꯛꯇꯕꯤꯗ ꯊꯕꯛ ꯑꯣꯏꯔꯕꯅꯤ ꯃꯤꯒꯤ ꯊꯕꯛ ꯆꯠꯄꯗꯨꯣ ꯅꯪ
ꯍꯣꯏꯅꯦ ꯑꯗꯨꯁꯨ ꯐ꯭ꯌꯨꯆꯔꯒꯤ ꯐ꯭ꯌꯨꯆꯔꯒꯤ ꯈꯜꯂꯒ ꯆꯠꯂꯤꯅꯤꯅꯦ ꯀꯩꯅꯣ
ꯏꯃ
ꯍꯧꯖꯤꯛ ꯀꯗꯤ ꯅ ꯑꯁꯤ
ꯌꯦꯂꯗꯀꯣ ꯑꯩ
ꯍꯧꯖꯤꯛꯀꯤꯅ ꯅꯪ ꯍꯧꯖꯤꯛ ꯇꯥꯟꯕ ꯐ꯭ꯌꯨꯆꯔꯒꯤꯅꯦ ꯑꯩꯅ ꯇꯧ
ꯑꯗꯨꯗꯤ ꯑꯗꯨꯗꯤ ꯐꯔꯦꯅꯦ ꯑꯗꯨꯗꯤꯁ ꯍꯌꯦꯡ ꯀꯣꯟꯅ ꯅꯪ ꯂꯣꯏ ꯇꯥꯟꯗꯣꯏ ꯅꯠꯇ꯭ꯔꯣ ꯐꯔꯦ ꯐꯔꯦ
ꯊꯖ ꯒ꯭ꯔ
ꯌꯥꯝꯝꯕ ꯍꯌꯦ ꯑꯃꯛ ꯂꯥꯛ ꯥꯛꯀꯅꯤ ꯍꯥꯏꯕ
ꯍ ꯏꯂꯥꯛꯀꯅꯤ
ꯑꯃꯨꯛ ꯍꯟꯒꯗꯧꯕ ꯅꯠꯇ꯭ꯔꯒꯅ ꯂꯦꯞꯀꯗꯧꯕ
ꯍꯌꯦꯡ ꯌꯨꯝ ꯆꯠꯂꯒ ꯑꯃꯨꯛ ꯍꯜꯂꯛꯄꯗ ꯂꯦꯛꯇꯣꯏꯕ ꯃꯥꯜꯂꯦ ꯑꯗꯨꯒ ꯅꯦꯛꯁꯇ ꯑꯃꯨꯛꯁꯨꯊꯣꯏꯕ
ꯀꯩ ꯄꯨꯗꯣꯏꯅꯣ
ꯂꯐꯣꯏ ꯄꯨꯔꯛꯀꯅꯤ ꯍꯥꯏꯌꯦ ꯑꯃꯨꯛ
ꯑꯗꯨꯒ ꯌꯨꯝ ꯌꯨꯝ ꯈꯨꯟꯗ ꯈꯨꯟꯗ ꯌꯥꯎ ꯦꯔꯥꯏ
ꯈꯨꯗ ꯌꯗꯨꯅꯤ
ꯈꯨꯟꯗꯒꯤ ꯂꯧꯗꯦꯕ
ꯈꯨꯟꯗꯩꯁꯨ ꯅꯣꯅꯦꯗꯩꯁꯨ
ꯑꯗꯨ ꯂꯪꯒꯗ꯭ꯔꯣ
ꯑꯌꯨꯛꯇ ꯍꯧꯛ ꯄꯨꯡ ꯇꯔꯨꯛꯇ ꯆꯠꯂꯗꯤ
ꯑꯣ ꯃꯥꯅꯦ ꯃꯥꯅꯦ ꯃꯥꯅꯦ
ꯄꯨꯡ ꯑꯃ ꯑꯅꯤꯗ ꯑꯃꯨꯛ ꯂꯑ ꯍꯥꯏ ꯑꯗꯨꯅꯦ
ꯍꯥꯥ
ꯀꯣꯠꯇ ꯑꯃꯨꯛ ꯅꯨꯡꯊꯤꯟꯗ ꯑꯃꯨꯛ ꯂꯥꯛꯑꯦ ꯍꯥꯏꯗꯣꯏꯅꯦ ꯍꯥꯥ
ꯈꯪꯗꯦ ꯑꯩꯗꯤ ꯌꯥꯝ ꯈꯪꯗꯦ ꯑꯩꯁꯨ ꯌꯨꯝꯗ ꯆꯠꯂꯁꯤꯔꯥ ꯈꯪꯗꯦ
ꯆꯂꯣ ꯆꯂꯣ
ꯅꯇꯔꯕꯝꯊꯧꯎ ꯆꯤꯗꯕꯣ
ꯎꯝ
ꯊꯕꯛ ꯑꯃꯨꯛ ꯊꯤꯗꯕꯣ
ꯑꯩꯔꯣ ꯅꯥꯒꯦ
ꯑꯩꯒꯤ ꯅꯤꯡꯉ ꯀꯅꯥꯒꯤ
ꯅꯪꯒꯤꯗꯤ ꯅꯪ ꯅꯁꯥꯅ ꯊꯤꯒꯗꯕ
ꯑꯩꯅꯁꯨ ꯊꯤꯔꯤ ꯅꯪꯅꯁꯨ ꯁꯤꯒꯗꯕꯥ
ꯍꯌꯦꯡꯅ ꯀꯥꯏ ꯆꯠꯇꯣꯏꯕ
ꯍꯌꯦꯡꯁꯦ ꯂꯝꯁꯥꯡ ꯂꯣꯝꯗ
ꯀꯩꯗꯧꯗꯣꯏꯕ
ꯁꯦꯝꯕ ꯏꯔꯣꯏ ꯁꯦꯝꯕꯗ ꯆꯠꯀꯅꯤ ꯍꯤꯗꯥꯛ ꯂꯧꯕ ꯍꯤꯗꯥꯛ ꯂꯧꯕ
ꯀꯩꯗꯥꯎꯅ ꯎꯝ ꯀꯩꯗꯥꯛꯗꯣ
ꯎꯝ
ꯀꯩ ꯍꯤꯗꯥꯛꯅꯣ ꯍꯥꯏꯔꯒ
ꯑꯦꯟꯖꯥꯏꯇꯤꯒꯤ ꯑꯃꯅꯦ ꯑꯗꯨꯒ ꯕꯤ ꯄꯤ ꯍꯥꯏꯒꯤ ꯇꯦꯕ꯭ꯂꯦꯠ ꯑꯃꯅꯤ ꯃꯣꯏ ꯑꯕꯨꯡꯟꯁꯥꯡ ꯈꯪꯕ꯭ꯔꯣ
ꯀꯩꯕ
ꯑꯕꯨꯡꯖꯒꯨꯡꯂꯣ ꯈꯪꯕ꯭ꯔꯣ
ꯐꯪꯉꯤꯒꯥꯏꯅ
ꯎꯝ ꯃꯥꯜꯂꯤ
ꯅꯪꯉꯣꯟꯗ ꯍꯥꯏꯔꯛꯏꯕ
ꯎꯝ ꯅꯍꯥꯟ ꯑꯩꯅ ꯀꯩꯅꯣꯗ ꯐꯝꯃꯤꯗꯣ ꯐꯥꯔꯃꯥꯁꯤꯗ ꯐꯝꯕꯗꯣ ꯑꯈꯪꯕ ꯑꯗꯨ ꯎ
ꯑꯗꯨꯗ ꯆꯠꯇꯤꯕꯃꯣ
ꯅꯠꯇꯦ ꯑꯩ ꯑꯁꯣꯝꯗ ꯆꯠꯂꯨꯦ ꯏꯔꯣꯏꯁ ꯃꯗꯨꯁꯨ ꯑꯃ ꯂꯩꯌꯦ ꯗꯨꯀꯥꯟ ꯑꯃ ꯑꯩ
ꯅꯣꯏ ꯅꯥꯟ ꯅꯪ ꯂꯩꯕꯒꯤ ꯍꯥ
ꯑꯩ ꯅꯍꯥꯟ ꯆꯠꯄꯗꯣ ꯈꯪꯉꯦꯕ ꯑꯗꯨ ꯗꯨꯀꯥꯟꯗ ꯆꯠꯂꯒ ꯂꯧꯕꯤꯔꯒ ꯑꯌꯥꯝꯕꯗ ꯑꯃꯨꯛ ꯊꯥꯔꯛꯑꯣꯅ ꯍꯥꯏꯕ
ꯎꯝ ꯐꯔꯦ ꯐꯔꯦ ꯅꯪꯗꯤ ꯊꯕꯛ ꯂꯩꯣꯏꯗꯕꯅꯤꯅ ꯃꯤ ꯑꯗꯨꯝ ꯆꯠꯂꯗꯤ ꯂꯩꯌꯣ
ꯎꯝ ꯑꯗꯨꯒ ꯕꯖꯥꯔꯗꯁꯨ ꯆꯠꯅꯤꯡꯉꯥꯏ ꯑꯃ ꯂꯩ ꯎꯝ ꯃꯁꯤ ꯐꯣꯟ ꯑꯝꯇ ꯇꯧꯔꯛꯇꯦꯅꯦ
ꯂꯧ ꯃꯉꯦ ꯊꯕꯛ ꯣꯏꯉꯔꯁꯨ ꯅꯠꯇꯦ ꯊꯕꯛ ꯣꯏꯉꯔꯁꯨ ꯍꯥꯏꯔꯛꯇꯦ
ꯎꯝ ꯅꯪ ꯊꯝꯈꯤꯕ ꯅꯠꯇ꯭ꯔꯣ ꯅꯪ ꯌꯨꯝ ꯍꯜꯂꯛꯏ ꯍꯥꯏꯕ꯭ꯔꯣ
ꯅꯠꯇꯦꯗꯣ ꯑꯩ ꯊꯕꯛ ꯂꯣꯏꯔꯦ ꯍꯜꯂꯛꯑꯦ ꯍꯟꯗꯧꯔꯦ ꯈꯣꯠꯂꯦ ꯐꯣꯟ ꯇꯧꯔꯛꯄ ꯌꯥꯏꯗꯅ ꯑꯩꯅ ꯑꯃꯨꯛ ꯇꯧꯔꯛꯄ ꯀꯥꯟꯗꯗꯤ ꯅꯪ ꯕꯖꯔ ꯂꯩꯔꯣ ꯉ ꯀꯅꯥ ꯀꯅꯥ ꯆꯗꯣꯏꯅꯣꯁꯨ ꯈꯪꯗꯦ ꯐꯥꯏ ꯁꯔꯥꯏꯇ
ꯅꯥꯒꯤ
ꯑꯩ ꯍꯥꯏꯔꯛꯇꯕ꯭ꯔꯣ ꯍꯥꯏꯁꯤꯕꯣ
ꯅꯪ ꯍꯥꯏꯗ
ꯑꯗꯨ ꯋꯥꯊꯤ ꯋꯥꯔꯦꯝ ꯋꯥꯊꯤ ꯋꯥꯔꯦꯝ ꯇꯧꯔꯣ ꯀꯟꯅꯗ
ꯂꯣꯛ ꯈꯨꯅꯤꯡꯕ ꯍꯧꯔꯛꯑꯦ
ꯗꯥꯛ ꯆꯥꯗ꯭ꯔꯕꯣ
ꯆꯥꯌꯦ
ꯀꯩ ꯍꯤꯗꯥꯛ ꯆꯥꯔꯤꯕ ꯆꯥꯎꯅ
ꯆꯥꯏꯌꯦ
ꯀ꯭ꯌꯥ ꯄꯤꯒꯦ ꯀ꯭ꯌꯥꯗ ꯂꯧꯏꯅꯣ ꯀꯨꯟꯒꯤ ꯀ꯭ꯌꯥ ꯄꯤꯒꯦ ꯇꯥꯡꯅꯦ ꯑꯗꯨ ꯐꯕꯅꯦ ꯈꯨꯅꯥꯎ ꯈꯅꯥꯎ ꯅꯨꯡꯉꯥꯏ ꯇꯕꯗꯣ
ꯎꯝ ꯂꯨꯄꯥ ꯃꯉꯥ ꯃꯉꯥ ꯄꯤꯌꯦ ꯎꯝ
ꯁꯇ꯭ꯔꯦꯞꯁꯤꯜ ꯆꯥꯕꯅ ꯈ꯭ꯋꯥꯏꯗꯒꯤ ꯅꯨꯡꯉꯥꯏꯕꯅꯤ
ꯆꯥꯔꯦ ꯑꯍꯨ ꯑꯅꯤ ꯆꯥꯔꯦ ꯑꯩ ꯉꯁꯥꯏ ꯑꯍꯨꯝ
ꯇꯣꯏꯅꯗꯤ ꯆꯥꯒꯅꯣꯕꯀꯣ ꯉꯍꯥꯛ ꯂꯩꯔꯒ ꯑꯃꯨꯛ ꯆꯥꯎꯑꯣꯕ ꯑꯗꯨꯅ ꯌꯥꯝ ꯐꯕꯅꯦ
ꯀꯩꯗꯧꯔꯤꯕ ꯍꯧꯖꯤꯛ
ꯕꯣ ꯌꯦꯡꯒꯗ꯭ꯔꯣ
ꯑꯦ ꯄꯨꯡ ꯍꯨꯝꯗ ꯂꯩꯕ ꯀꯅꯥꯥ ꯌꯦꯡꯗꯣꯏꯕ
ꯅꯠꯇꯦ ꯕꯣ ꯌꯦꯡꯒꯗ꯭ꯔꯣ ꯍꯥꯏꯔꯒ ꯏ ꯍꯥꯏꯌꯦ ꯀꯩꯅꯣ
ꯑꯗꯨꯅꯦ ꯕꯣꯜꯗꯨ ꯄꯨꯡ ꯑꯍꯨꯝꯗ ꯅꯠꯇ꯭ꯔꯣ
ꯑꯗꯨ ꯑꯣꯏꯔꯁꯨ ꯌꯦꯡꯉꯣꯏ ꯕꯥꯔꯣ ꯃꯈꯥꯏꯗꯁꯨ ꯂꯩꯕꯅꯦ
ꯂꯩꯇꯦ
ꯂꯩꯍꯦ
ꯂꯩꯇꯦ ꯍꯥꯏꯌꯦ ꯄꯨꯡ ꯍꯨꯝꯗ ꯂꯩ ꯍꯥꯏꯌꯦ
ꯑꯁ ꯑꯩꯅ
ꯍꯣ ꯊꯝꯃꯒꯦ ꯍꯣꯔꯦꯟ ꯇꯧꯔꯛꯑꯒꯦꯀꯣ
ꯍꯣꯏ ꯍꯣꯏ